ꯍꯦꯜꯂꯣ
ꯎꯝ ꯈ
ꯍꯜꯂꯣ
ꯑꯣꯑꯣ ꯁꯦꯡꯉꯦ ꯇꯥꯏ
ꯇꯥꯕ꯭ꯔꯣ
ꯑꯣ ꯁꯦꯡꯅ ꯇꯥꯏꯦ ꯁꯦꯡꯅ ꯇꯥꯗꯕ꯭ꯔꯥ ꯅꯪꯒꯤꯗꯤ
ꯍꯥꯥ
ꯁꯦꯡꯅ ꯇꯥꯗꯕ꯭ꯔꯥ ꯍꯥꯏꯕ
ꯑꯣ ꯇꯥꯏꯌꯦ ꯇꯥꯏ
ꯑꯆꯥ
ꯀꯩꯗꯧꯔꯤꯅꯣ
ꯀꯩ ꯇꯧꯗꯦ ꯍꯧꯖꯤꯛ ꯗ꯭ꯔꯃꯥ ꯌꯦꯡꯕ ꯂꯣꯏꯕꯗ ꯉꯥꯏꯔꯤ
ꯑꯁ ꯅꯨꯡꯉꯥꯏꯔꯦꯅꯦ
ꯗ꯭ꯔꯃꯥ ꯌꯦꯡꯕ ꯅꯨꯡꯉꯥꯏꯔꯦ ꯁꯤ ꯅꯠꯇꯅ ꯇꯧꯅꯤꯡꯉꯥꯏ ꯂꯩꯇꯦ
ꯎꯝ ꯇꯤꯟ ꯁ ꯆꯔꯒ
ꯎ ꯉꯁꯤꯁꯦ ꯏꯔꯣꯟ ꯑꯃ ꯏꯔꯣꯟꯒ ꯀꯥꯡꯉꯧꯒꯨꯝꯕ ꯑꯃꯒ
ꯍ ꯍ
ꯅꯪꯗꯦ
ꯑꯩꯗꯤ ꯈꯪ ꯁꯣꯏꯖꯏꯗ
ꯑ
ꯅꯪꯅ ꯊꯣꯡꯕ꯭ꯔꯥ ꯅꯠꯇ꯭ꯔꯒ ꯀꯃꯥꯏꯅ ꯇꯧꯕꯅꯣ
ꯉꯁꯤꯗꯤ ꯉꯁꯤ ꯑꯌꯨꯛꯀꯤꯗꯤ ꯑꯩ ꯊꯣꯡꯗꯔꯦ ꯏꯃꯥꯅ ꯂꯣꯏ ꯂꯣꯏꯁꯤꯜꯂꯦ ꯉꯁꯤ ꯇꯗꯤ
ꯑ ꯍꯣ ꯍꯣꯡ ꯒꯗꯕꯅꯤꯅꯦ
ꯊꯣꯡꯉꯦ ꯑꯁꯤꯁꯤꯅ ꯉꯁꯤꯁꯤꯅ ꯏꯃꯥꯒꯤ ꯄꯥꯂꯤ ꯇꯥꯕꯗꯒꯤ
ꯑꯣꯀꯦ
ꯅꯗꯦ
ꯑꯩ ꯑꯩꯒꯤꯗꯤ ꯏꯇꯩꯃꯅ ꯅꯨꯡꯇꯤꯒꯤ ꯊꯣꯡꯉꯦꯗ
ꯑꯗ ꯅꯪꯁꯨ ꯌꯥꯎꯕ ꯌꯥꯏꯅꯦ ꯑꯗꯨꯗ
ꯁꯟꯁꯥꯒꯨꯝꯕ ꯑꯗꯨ ꯑꯗꯨꯝ ꯑꯩ ꯈꯔ ꯈꯔꯗꯤ ꯊꯣꯡꯉꯦ
ꯌꯥꯏ ꯌꯥꯏꯗꯁꯨ
ꯍ ꯅꯗ꯭ꯔ ꯗꯤ ꯊꯣꯡꯗꯦ ꯀꯅꯦ
ꯎ ꯑꯗꯣ ꯀꯩ ꯇꯧꯒꯦ ꯅꯣꯏꯗꯤ ꯍꯟꯗꯛ
ꯑꯁ ꯅꯨꯡꯁꯥ ꯁꯥꯕꯅꯤꯅ ꯑꯗꯨꯝ ꯐꯦꯟ ꯃꯈꯥꯗ ꯑꯗꯨꯝ ꯍꯤꯞꯄꯒ ꯂꯩꯌꯦꯦꯗ
ꯎꯝ ꯍꯥꯏꯕꯗꯤ ꯊꯕꯛꯀꯨꯝꯕ ꯆꯠꯄ ꯈꯣꯠꯄꯒꯨꯝꯕ ꯇꯧꯗꯦ ꯍꯟꯗꯛ
ꯑꯣ ꯆꯠꯄꯗꯤ ꯆꯠꯂꯦꯗ ꯑꯗꯣ ꯉꯁꯤꯁꯦ ꯀꯩꯅꯣ ꯇꯧꯕꯒꯤꯀꯣ ꯏꯁꯆꯥꯗꯣ ꯈꯔ ꯅꯨꯡꯉꯥꯏꯗꯕꯒꯤ ꯑꯗꯨꯝ ꯂꯩꯔꯦ ꯌꯨꯝꯗ
ꯑꯗꯣ ꯅꯣꯡꯗꯤ ꯇꯥꯕ꯭ꯔꯥ ꯅꯣꯏꯔꯣꯝꯗꯗꯤ
ꯣꯡ ꯅꯣꯡꯃꯗꯤ ꯇꯥꯗꯦꯕ ꯍꯧꯖꯤꯛ ꯅꯨꯡꯁꯥ ꯀꯟꯅ ꯁꯥꯔꯤꯌꯦ
ꯑꯣ ꯑꯩꯈꯣꯏꯔꯣꯝꯗꯗꯤ ꯃꯪꯉꯒ ꯂꯩꯌꯦ ꯅꯨꯡꯁꯤꯠ ꯑꯏꯪꯕ ꯂꯥꯛꯑꯦ ꯍꯟꯗꯛ ꯑꯗꯣ ꯅꯣꯏ ꯅꯪꯗꯤ ꯂꯥꯏꯔꯤꯛ ꯇꯝꯃꯤꯔꯥ ꯅꯠꯇ꯭ꯔꯒ ꯑꯗꯨꯝ
ꯎꯝ ꯎ ꯂꯣꯏꯔꯦ ꯒ꯭ꯔꯦꯖꯨꯑꯦꯁꯟ ꯀꯣ
ꯑꯥ
ꯁ ꯗ꯭ꯁꯌꯥꯅ ꯂꯣꯏꯔꯦ
ꯑꯠꯆꯥ ꯑꯠꯆꯥ ꯑꯗꯨ ꯑꯣꯏꯔꯗꯤ ꯔꯤꯖꯜ ꯊꯣꯛꯑꯝꯈꯤꯔꯣꯏꯅꯦꯀꯣ ꯅꯣꯏꯒꯤꯗꯤ
ꯊꯣꯛ ꯊꯣꯛꯣꯛꯇꯔꯤ ꯍꯣꯏ ꯊꯣꯛꯣꯛꯇ꯭ꯔꯤ ꯑꯗꯨꯝ ꯉꯥꯏꯔꯒ ꯂꯩꯕꯅꯦ ꯀꯣꯆꯤꯡ ꯂꯧꯁꯤꯔꯅ ꯊꯟꯕ
ꯍꯣꯏꯅꯦ ꯐꯩꯅꯦ ꯅꯣꯏꯅ ꯉꯝꯃꯗꯤ ꯍꯥꯏꯕꯗꯤ ꯉꯝꯕ ꯍꯥꯏꯗꯤ ꯂꯥꯏꯔꯤꯛ ꯄꯥꯅꯤꯡꯕ ꯄꯥꯅꯤꯡꯕ ꯃꯤ ꯂꯩꯗꯅ ꯝꯕ ꯑꯣꯏꯔꯗꯤ ꯐꯩꯌꯦ
ꯅꯔꯤ ꯌꯥꯝꯛꯀꯥꯟ ꯅꯗꯤ ꯄꯅꯤꯗꯦꯗ ꯅꯪꯗꯤ ꯀꯔꯤ ꯊꯕꯛ ꯊꯕꯛ ꯆꯠꯇ꯭ꯔꯣ
ꯑꯩ ꯑꯩ ꯊꯕꯛ ꯍꯥꯏꯁꯦ ꯑꯗꯨꯝ ꯇꯧꯗ꯭ꯔꯦ ꯍꯧꯖꯤꯛꯇꯤ ꯑꯃꯨꯛ ꯂꯥꯁ ꯌꯔꯗꯒꯤ ꯑꯃꯨꯛ ꯂꯥꯏꯔꯤꯛ ꯇꯝꯕ ꯍꯧꯕ ꯑꯩ
ꯑꯣꯀꯥ
ꯄꯥꯔꯠ ꯇꯥꯏꯝꯒꯨꯝꯕ ꯇꯧꯔꯝꯃꯒ ꯑꯗꯨ ꯂꯦꯞꯄꯒ ꯂꯥꯏꯔꯤꯛ ꯑꯃꯨꯛ ꯇꯝꯕ ꯍꯧꯕ
ꯎꯝ ꯊꯝꯃꯣ ꯇꯝꯃꯣ ꯐꯖꯅ ꯇꯝꯃꯣ ꯃꯤ ꯑꯣꯏꯉꯥꯏ ꯇꯝꯃꯨꯀꯣ
ꯑꯁ ꯅꯪ ꯍꯥꯟꯅ ꯑꯣꯏꯔꯣ
ꯍꯥ ꯍꯥ ꯈꯪꯗ꯭ꯔꯦ ꯑꯩꯈꯣꯏꯁꯦ
ꯇꯧꯅꯤꯡꯉꯥꯏꯁꯨ ꯂꯩꯇꯦ ꯍꯟꯗꯛ ꯊꯕꯛ ꯊꯤꯔꯁꯨ ꯄꯥꯛ ꯄꯥꯛ ꯐꯪꯗꯦ
ꯎꯝ
ꯍꯥꯏꯕꯗꯤ ꯀꯔꯤ ꯑꯗꯨꯝ ꯃꯤꯁꯨ ꯍꯥꯏꯕꯗꯤ ꯃꯣꯏꯅ ꯃꯤ ꯂꯧꯅꯤꯡꯕꯁꯦ ꯀꯩ ꯍꯥꯏꯁꯤꯔꯥ ꯊꯥ ꯑꯃꯒꯤꯅꯦ ꯊꯥ ꯑꯅꯤꯒꯤꯅꯦ ꯍꯥꯏꯕ ꯃꯤꯗꯣ ꯄꯥꯝꯗꯦꯕ ꯃꯣꯏ
ꯎꯝ
ꯇꯥ ꯀꯔꯤ ꯍꯥꯏꯁꯤꯔꯥ ꯀꯨꯏꯅ ꯃꯣꯏꯒꯤꯗꯃꯛ ꯇꯧꯕꯤꯒꯗꯕ ꯃꯤꯗꯣ ꯑꯗꯨ ꯄꯥꯝꯕꯅꯤꯅ ꯑꯩꯈꯣꯏꯗꯤ ꯀꯨꯏꯅ ꯇꯧꯕꯗꯤ ꯉꯝꯗꯦꯗꯅ ꯎꯝ ꯊꯥ ꯈꯔ ꯇꯧꯔꯝꯃꯒ ꯑꯃꯨꯛ ꯇꯣꯛꯄ ꯑꯗꯨꯒꯤꯅꯦꯗ
ꯁꯤ ꯑꯥ ꯖꯣꯏꯟ ꯇꯧꯕꯁꯦ
ꯎꯝ
ꯀ ꯀꯌꯥꯝ ꯀꯌꯥꯝ ꯀꯨꯏꯔꯒꯦꯅꯦ
ꯑꯩꯁꯦ ꯅꯍꯥꯟꯅ ꯈꯪꯕꯗꯤ ꯀꯨꯏꯔꯦꯕꯀꯣ ꯈꯪꯕ ꯀꯨꯏ ꯔꯦ ꯑꯗꯨꯒ ꯑꯩ ꯈꯔꯗꯤ ꯇꯧꯔꯝꯃꯦ ꯑꯗꯨꯒ ꯑꯩꯒꯤ ꯇꯥꯏꯃꯤꯡꯒ ꯆꯨꯅꯔꯛꯇꯕ ꯍꯥꯏꯁꯤꯔꯥ ꯑꯗꯨ ꯑꯣꯏꯕꯒꯤ ꯑꯗꯨꯝ ꯉꯍꯥꯛ ꯂꯦꯞꯄꯨꯔꯦ ꯑꯗꯨꯒ ꯑꯗꯨꯝ ꯍꯟꯗꯛꯁꯦ ꯑꯩꯒꯤ ꯏꯌꯥꯝꯕ ꯑꯃꯅ ꯍꯥꯏꯔꯛꯄ ꯍꯥꯏꯔꯛꯄꯁꯤꯗ ꯑꯩꯁꯨ ꯀꯔꯤ ꯍꯥꯏꯁꯤꯔ ꯑꯗꯨꯝ ꯍꯥꯏꯕꯗꯤ ꯆꯠꯊꯣꯛꯄꯁꯨ ꯌꯥꯗꯔꯛ ꯂꯩꯕꯅꯤꯅꯀꯣ ꯑꯗꯨꯝ ꯁꯤꯁꯦ ꯇꯧꯖꯦꯔꯥ ꯍꯥꯏꯅ ꯉꯔꯥꯡ ꯅꯍꯥꯟꯒꯨꯝꯕ ꯉꯔꯥꯡ ꯐ꯭ꯔꯥꯏꯗꯦ ꯑꯣꯏꯒꯦꯔꯥ ꯀꯔꯤꯗ ꯀꯔꯤꯔ ꯊꯥꯔꯁꯗꯦꯔ ꯀꯔꯤ ꯅꯨꯃꯤꯠ ꯇꯔꯥ ꯑꯩ ꯍꯧꯕꯗꯣ ꯉꯔꯥꯡ ꯅꯍꯥꯟꯒ ꯇ ꯉꯥꯏꯔꯤꯗ
ꯑꯣ
ꯅꯪꯒꯤꯗꯤ
ꯑꯩꯌꯣ ꯑ ꯁꯟ ꯁꯟꯗꯦ ꯁꯟꯗꯦꯗꯔ ꯑꯩ ꯖꯣꯏꯟ ꯇꯧꯕꯗ
ꯑꯣ
ꯀꯨꯏꯗ꯭ꯔꯤ ꯑꯦꯖꯨ
ꯑꯩꯉꯣꯟꯗꯒꯤꯗꯤ ꯅꯨꯃꯤꯠ ꯈꯔ ꯍꯜꯂꯝꯅꯤ ꯅꯪꯅ ꯇꯥꯎꯕ
ꯎꯝ ꯍꯝ ꯅꯣꯏ ꯅꯣꯏꯔꯣꯝꯗ ꯀꯩꯅꯣ ꯑꯥ ꯆꯨꯖꯥꯛꯗꯣ
ꯎꯝ
ꯆꯨꯖꯥꯛꯗꯣ ꯆꯥꯕ ꯍꯧꯔꯕꯣ
ꯑꯩ ꯑꯩ ꯑꯗꯥ ꯑꯗꯨꯒꯨꯝꯕ ꯊꯥꯕ ꯖꯒꯥ ꯅꯠꯇꯦ ꯑꯩꯈꯣꯏꯒꯤꯗꯤ ꯑꯩꯈꯣꯏꯗꯤ ꯕꯖꯥꯔꯗꯒꯤ ꯂꯧꯔꯒ ꯆꯥꯏ ꯍꯤꯡꯒꯣꯜ ꯂꯩꯕ ꯖꯒꯥꯁꯨ ꯅꯠꯇꯦ ꯑꯩꯈꯣꯏꯔꯣꯝꯗꯤ ꯅꯣꯏꯔꯣꯝꯗꯗꯤ ꯇꯨꯝꯕꯗꯣ ꯑꯥ ꯍꯥꯏꯔꯛꯑꯣ
ꯑꯩꯈꯣꯏꯗꯣ ꯑꯥ ꯀꯤꯠꯆꯟ ꯒꯥꯔꯗꯦꯟ ꯀꯣ
ꯎꯝ
ꯃꯆꯥ ꯇꯧꯕ ꯑꯗꯨꯒꯤ ꯑꯀꯣꯏꯕꯤꯗꯣ ꯃꯇꯝ ꯋꯥꯠꯂꯦꯕ
ꯑꯩꯈꯣꯏ ꯔꯣꯝꯒꯤꯗꯤꯀꯣ ꯑꯗꯨꯝꯕ ꯀꯤꯖꯟ ꯒꯥꯔꯗꯦꯟ ꯇꯧꯅꯤꯡꯉꯦ ꯖꯒꯥ ꯂꯩꯕ ꯅꯠꯇꯦ ꯅꯪ ꯈꯪꯉꯝꯒꯅꯤ ꯑꯗꯨꯝ ꯑꯩꯅ ꯍꯥꯏꯕꯗ
ꯑꯣ ꯍꯣ ꯑ ꯍꯣ
ꯑ ꯏꯁꯥ ꯏꯁꯥꯒꯤ ꯑꯗꯨ ꯈꯊꯪꯅꯦꯕ ꯑꯗꯣꯝꯕ ꯑꯦꯛꯁꯇ꯭ꯔꯥ ꯄꯤꯊꯣꯛ ꯈꯪꯅꯕ ꯖꯒꯥ ꯂꯩꯇꯦꯕ
ꯎꯝ ꯑꯥ ꯈꯪꯉꯦ ꯈꯪꯉꯦ
ꯑꯗꯨ ꯑꯣꯏꯕꯒꯤ ꯑꯩꯈꯣꯏꯅ ꯊꯥꯅꯤꯡꯉꯁꯨ ꯎꯄꯥꯏ ꯂꯩꯇꯦ ꯁꯨꯃꯥꯡꯗ ꯒꯝꯂꯥꯒꯨꯝꯕꯗ ꯃꯔꯣꯏꯒꯨꯝꯕ ꯐꯗꯤꯒꯣꯝꯒꯨꯝꯕꯗꯣ ꯊꯥꯕꯗꯨ ꯇ ꯉꯥꯏꯔꯦ ꯈꯔꯕꯨꯗꯤ ꯂꯩꯔꯦ ꯑꯗꯨꯨ ꯑꯗꯨꯈꯛꯅ ꯅꯣꯏꯒꯨꯝꯅꯗꯤ ꯇꯧꯕꯗꯤ ꯉꯝꯃꯣꯏꯗꯣ
ꯎꯝ ꯃꯣꯏꯒꯤ ꯆꯨꯖꯥꯗꯤ ꯍꯥꯎꯕ꯭ꯔꯣ
ꯈꯪꯗꯦꯗ ꯑꯩꯗꯤ ꯕꯖꯥꯔꯗꯒꯤ ꯂꯧꯕꯗꯣ ꯑꯗꯨꯝ ꯑꯩ ꯑꯩꯗꯤ ꯑꯌꯥꯝꯕ ꯁ꯭ꯋꯤꯠ ꯀꯣꯔꯟ ꯆꯥꯏꯌꯦ ꯆꯥꯝꯃꯒꯤ ꯇꯔꯨꯛ ꯆꯥꯝꯃꯒꯤ ꯇꯔꯦꯠꯀ ꯇꯧꯔꯒ ꯇꯧꯕꯗꯣ ꯑꯩꯅ ꯑꯊꯨꯝꯕ ꯄꯥꯝꯕꯒꯤꯔ ꯈꯪꯗꯦ ꯑꯗꯨꯝ ꯁ꯭ꯋꯤꯠ ꯀꯣꯔꯅ ꯑꯗꯨꯝ ꯆꯥꯅꯤꯡꯕꯗ ꯑꯗꯨꯝ
ꯁꯝ ꯑꯊꯨꯝꯕ ꯌꯥꯝ ꯆꯥꯒꯅꯨꯅꯦ
ꯑꯗꯨꯕꯨꯗꯤ ꯆꯨꯝꯃꯦ ꯑꯗꯣ ꯑꯗꯨꯝ ꯁ꯭ꯋꯤꯠ ꯀꯣꯔꯟꯗꯣ ꯆꯥꯈ꯭ꯔꯕꯅꯤꯅꯀꯣ ꯑꯩꯈꯣꯏ ꯑꯥ ꯆꯤꯡꯗꯒꯤ ꯄꯨꯔꯛ
ꯑꯁꯦꯡꯕ ꯁꯤꯡ ꯅꯨꯡ ꯆꯥꯕ ꯃꯇꯝꯗ ꯃꯍꯥꯎ ꯂꯩꯇꯕꯗꯣ ꯍꯥꯏꯕꯗꯤ ꯑꯊꯨꯝꯕꯗꯣ ꯃꯍꯥꯎ ꯈꯪꯈ꯭ꯔꯕꯅꯤꯅ
ꯑ ꯍꯝ
ꯍꯥꯎꯕꯗꯤ ꯍꯥꯎꯋꯦꯗ ꯑꯩꯈꯣꯏ ꯆꯤꯡꯒꯤꯗꯁꯨ
ꯎꯝ ꯑꯁ ꯅꯨꯡꯁꯥ ꯌꯥꯝ ꯁꯥꯥꯏ ꯑꯁ
ꯑꯣ ꯑꯗꯣ ꯅꯣꯏꯔꯣꯝꯁꯦ ꯑꯗꯨꯝ ꯂꯧ ꯆꯠꯄꯔꯣꯝ ꯑꯣꯏꯗꯣꯏꯔꯥ ꯅꯣꯏꯒꯤꯁꯦ ꯍꯥꯏꯕꯗꯤ ꯂꯧ ꯆꯠꯄꯒꯨꯝ
ꯂꯧ ꯂꯧ ꯆꯊ
ꯍꯥꯏꯕ ꯌꯥꯕꯒꯨꯝ ꯍꯥꯏꯕ ꯌꯥꯗꯕꯒꯨꯝ ꯍꯥꯏꯕꯒꯤ ꯋꯥ ꯂꯩꯕꯗꯨꯗ
ꯎꯝ ꯃꯥꯅꯦ ꯃꯥꯅꯦ
ꯑꯗꯨ ꯑꯣꯏꯕꯒꯤꯅꯦ
ꯎꯝ
ꯑꯗꯣ ꯅꯣꯏꯔꯣꯝ ꯅꯣꯏꯒꯤ ꯅꯣꯏꯒꯤ ꯑꯁꯦꯡꯕ ꯅꯣꯏꯒꯤꯔꯣꯝꯁꯦ ꯀꯔꯤ ꯐꯪꯕ꯭ꯔꯥ ꯑꯩꯅ ꯑꯗꯨꯝ ꯈꯪꯕ ꯌꯥꯏ ꯇꯥꯕꯗ
ꯍꯪꯕꯁꯦ ꯌꯥꯝ ꯀꯌꯥꯝ ꯐꯪꯗꯦꯗ ꯑꯩꯈꯣꯏꯔꯣꯝꯗꯤ
ꯅꯠꯇꯕ ꯂꯩꯗꯅ ꯑꯥ
ꯑꯗꯨ ꯐꯪꯅꯤ
ꯍꯥꯏꯕꯗꯤ ꯑꯩꯅ ꯈꯪꯅꯤꯡꯕꯁꯦ ꯀꯔꯤꯔꯥ ꯍꯥꯏꯔꯒ ꯍꯧꯖꯤꯛ ꯑꯩꯅ ꯍꯥꯏꯕꯗ ꯅꯪꯁꯨ ꯈꯪꯒꯅꯦꯕ ꯀꯣꯝꯂꯥ ꯐꯪꯕ ꯈꯪꯉꯦꯗꯅ ꯀꯣꯝꯂꯥ ꯌꯥꯝ ꯖꯒꯥꯗꯣ ꯑꯗꯨꯔꯣꯝꯒꯨꯝꯕꯗꯨꯔ ꯅꯠꯇ꯭ꯔꯒ ꯑꯗꯨꯔꯣꯝꯗꯒꯤꯔ ꯅꯪ
ꯂꯩ ꯂꯩ ꯍꯣꯏ
ꯑꯆꯥ ꯑꯗꯨꯗꯒꯦ ꯂꯩꯏꯗꯥ
ꯃꯤ
ꯃꯣꯏꯁꯦ ꯀꯔꯤꯒꯨꯝꯕ ꯊꯥ ꯀꯔꯤꯒꯨꯝꯕ ꯀꯔꯤ ꯊꯥꯗꯒꯨꯝꯕ ꯁꯥꯠꯄ꯭ꯔꯥ ꯃꯣꯏꯁꯦ ꯍꯧꯕ꯭ꯔꯥ
ꯍꯥꯏꯕꯗꯤ ꯑꯩꯈꯣꯏꯅ ꯀꯣꯝꯂꯥꯒꯨꯝꯕꯗꯣ ꯑꯩꯈꯣꯏꯅ ꯆꯥꯕ ꯑꯩꯈꯣꯏꯅ ꯕꯖꯥꯔꯗ ꯆꯥꯕ ꯐꯪꯕꯗꯤ ꯑꯗꯨꯝ ꯅꯣꯕꯦꯝꯕꯔ ꯗꯤꯁꯦꯝꯕꯔꯒꯨꯝꯕꯗ ꯑꯥ ꯆꯤꯡꯗꯒꯤ ꯄꯨꯔꯛ ꯈꯨꯠꯅꯦ ꯍꯥꯏꯅ ꯑꯗꯨꯝ ꯆꯥꯕ ꯐꯪꯉꯦꯕ ꯃꯌꯥꯝꯒꯤꯗꯣ ꯅꯠꯇꯕ ꯑꯗꯣ ꯅꯣꯏꯔꯣꯃꯗꯤ ꯀꯩꯗꯧꯉꯩ ꯐꯪꯒꯦ ꯇꯨꯝꯕꯗꯣ
ꯋꯤꯟꯇꯔ ꯁꯤꯖꯟ ꯅꯣꯕꯦꯝꯕꯔ ꯅꯣꯕꯦꯝꯕꯔ ꯗꯤꯁꯦꯝꯕꯔꯗ ꯃꯨꯜꯂꯦ
ꯑꯆꯥ
ꯑꯗꯨꯝ ꯃꯨꯜꯂꯒ ꯑꯗꯨꯝ ꯀꯩꯅꯣ ꯇꯧꯕ ꯍꯧꯔꯦꯗ
ꯑꯆꯥ
ꯅꯣꯏꯗꯤ ꯀꯩꯅꯣ ꯄꯣꯠ ꯑꯌꯥꯝꯕꯅ ꯀꯩꯅꯣꯗ ꯕꯖꯥꯔꯗ ꯑꯗꯨꯝ ꯂꯩꯕ ꯃꯥꯜꯂꯦꯗ ꯅꯪꯁꯦ
ꯎꯝ ꯑꯈꯣꯏꯗꯤ ꯎꯄꯥꯏ ꯂꯩꯇꯦ ꯕꯖꯥꯔꯗ ꯂꯩꯗ꯭ꯔꯗꯤ ꯍꯥꯏꯕꯗꯤ ꯑꯩꯈꯣꯏꯒꯤ ꯏꯃꯨꯡ ꯃꯅꯨꯡꯁꯤꯡ ꯆꯤꯡꯗ ꯂꯩꯕꯁꯤꯡꯗꯨꯅ ꯅꯨꯡꯁꯤ ꯁꯤꯔꯒ ꯊꯥꯕꯤꯔꯛꯄꯅ ꯑꯗꯨꯝ ꯆꯍꯤ ꯑꯃꯒꯤꯅꯦ ꯍꯥꯏꯅ ꯑꯗꯨꯝ ꯊꯥꯔꯛꯄꯅ ꯊꯥꯔꯛꯄꯅꯤꯗꯅ ꯑꯗꯣ ꯑꯩꯈꯣꯏꯒꯤꯗꯤ ꯐꯣꯟ ꯇꯧꯐꯝꯁꯨ ꯂꯩꯇꯦ ꯖꯒꯥꯗꯣ ꯑꯗꯨ ꯑꯣꯏꯕꯅꯤꯅ ꯃꯀꯣꯛꯇꯒꯤ ꯃꯈꯣꯡ ꯐꯥꯕ ꯕꯖꯥꯔ ꯉꯥꯛꯀꯅꯤ ꯑꯩꯈꯣꯏꯗꯤ
ꯁꯧꯒ꯭ꯔꯤ ꯑꯩꯈꯣꯏ ꯀꯤꯆꯥꯟ ꯒꯥꯔꯗꯦꯟꯗ ꯀꯩꯅꯣ ꯁꯨꯒ꯭ꯔꯤꯅꯦ ꯑꯗꯨꯒ ꯎꯝ ꯗꯣ ꯃꯦꯁꯇꯣ ꯑꯗꯨꯒ ꯕꯤꯟꯁ ꯁꯤ ꯈꯛꯇꯅꯦ ꯑꯗꯨꯒ ꯆꯤꯅꯤ ꯑ ꯎ ꯃꯣꯔꯣꯛꯗꯣ ꯈꯔꯥ ꯊꯥꯔꯦ
ꯐꯩꯌꯦ ꯈꯖꯤꯛꯇꯪ ꯑꯣꯏꯔꯁꯨ ꯈꯤꯇꯪ ꯑꯣꯏꯔꯁꯨ ꯁꯦꯐ ꯑꯣꯏꯔꯦꯗꯅ
ꯎꯝ ꯎꯝ
ꯑꯁꯤꯗꯗꯤ ꯎꯃꯣꯔꯣꯛ ꯎꯝ
ꯎꯝ ꯑꯗꯨꯝ ꯄꯥꯎ ꯐꯥꯎꯅꯔꯁꯦꯀꯣ
ꯍꯣꯏ ꯍꯣꯏ ꯀꯥꯏꯗꯦ ꯀꯥꯏꯗꯦ
ꯍꯣꯏ ꯍꯣꯏ ꯀꯥꯏꯗꯦ ꯀꯥꯏꯗꯦ ꯍꯣꯏ ꯇꯧꯔꯛꯀꯦ ꯎꯝ ꯎꯝ